ꯇꯔꯦ
ꯅꯪ ꯀꯃꯥꯏ ꯀꯃꯥꯏꯅ ꯂꯩꯔꯤꯒꯦꯅꯦ ꯑꯩꯁꯦ ꯊꯕꯛ ꯑꯃꯇ ꯍꯥꯏꯒꯦꯅ ꯇꯧꯕꯁꯤꯅꯦ ꯅꯪꯉꯣꯟꯗ
ꯑꯩ ꯑꯗꯨꯝ ꯂꯩꯔꯤꯅꯦ ꯀꯔꯤ ꯊꯕꯛ ꯅꯨ ꯍꯦꯛꯇ ꯍꯥꯏꯌꯨꯅꯦ
ꯑꯣ ꯑꯩꯈꯣꯏ ꯏꯅꯥꯎꯄꯥ ꯑꯃ ꯂꯩꯕꯗꯣ
ꯎꯝ
ꯍꯥꯖꯩ ꯆꯍꯤꯁꯨ ꯌꯥꯝꯁꯜꯂꯛꯑꯦ ꯑꯗꯣ ꯃꯥ ꯅꯨꯄꯤ ꯑꯃꯇ ꯁꯤꯟꯕꯤꯁꯤ꯭ꯔꯥꯅ ꯇꯧꯕꯅꯦ ꯅꯣꯏ ꯈꯪꯅ ꯆꯥꯟꯅꯕꯒ ꯂꯩꯕ꯭ꯔꯣꯅꯦ
ꯍꯩꯃ ꯑꯗꯨ ꯅꯨꯄꯤ ꯍꯥꯏꯔꯒꯅꯦ ꯑꯩꯈꯣꯏ ꯏꯅꯥꯎꯅꯨꯄꯤ ꯌꯥꯝ ꯐꯥꯕ ꯑꯃ ꯂꯩꯌꯦ
ꯑ ꯀꯩ ꯁꯥꯒꯩ ꯑꯣꯏꯗꯣꯏꯅꯣ ꯑꯩꯈꯣꯏꯒ ꯁꯂꯥꯏꯒ ꯊꯣꯛꯅꯕ꯭ꯔꯣ
ꯊꯣꯛꯅꯗꯦ ꯊꯣꯛꯅꯗꯦ ꯕꯥꯃꯣꯟꯗꯤ ꯕꯥꯃꯣꯟꯅꯦꯕꯀꯣ
ꯑꯥ
ꯑꯗꯨꯗꯨꯒꯅꯦ ꯃꯁꯥꯁꯨ ꯊꯕꯛ ꯇꯧꯖꯔꯦ ꯍꯧꯖꯤꯛꯁꯤ ꯑꯦꯁ ꯕꯤ ꯑꯥꯏꯗ ꯂꯩꯕꯅꯦ
ꯑꯗꯨꯗꯤ ꯌꯥꯝꯅ ꯐꯩꯅꯦ ꯑꯩꯈꯣꯏꯗꯨꯒ ꯆꯥꯅꯕꯨ ꯆꯥꯟꯅꯔꯅꯤꯌꯦ
ꯑꯗꯨꯅꯦ ꯑꯗꯨ ꯀꯩꯅꯣ ꯇꯧꯕꯅꯤ ꯃꯥꯁꯨ ꯍꯧꯖꯤꯛ ꯍꯟꯗꯛ ꯆꯍꯤ ꯀꯨꯟꯅꯤꯄꯥꯟꯅ ꯑꯗꯨꯃꯥꯏꯅ ꯍꯥꯏꯔꯛꯑꯝꯃꯅꯤꯕꯀꯣ
ꯑꯥ
ꯑꯗꯨꯗꯤ ꯅꯅꯥꯎꯄꯥꯗꯨꯅ ꯆꯍꯤ ꯀꯌꯥꯅꯣ ꯍꯧꯖꯤꯛꯁꯤꯕꯣ
ꯃꯥꯁꯨ ꯀꯨꯟ ꯃꯥꯄꯟ ꯀꯨꯟꯊ꯭ꯔꯥ ꯆꯪꯉꯛꯏꯕ ꯍꯥꯏꯗꯨꯅꯦ ꯌꯥꯝ ꯐꯔꯦ ꯌꯥꯝ ꯌꯥꯔꯦ ꯑꯗꯨꯗꯤ ꯌꯥꯝ ꯆꯥ ꯅꯥꯖꯔꯅꯤꯌꯦ
ꯑꯗꯨꯗꯤ ꯆꯞ ꯍꯦꯛ ꯆꯥꯔꯦ
ꯑꯗꯨꯗꯤ ꯀꯩꯅꯣ ꯃꯣꯏꯗꯣ ꯑꯁ ꯃꯥ ꯈꯪꯅ ꯆꯥꯟꯅꯕꯒꯗꯤ ꯂꯩꯇꯦꯀꯣ ꯑꯩꯈꯣꯏꯅꯒ ꯑꯃꯨꯛ ꯍꯥꯏꯒ ꯍꯥꯏꯖꯤꯜꯂꯨꯔꯒ ꯃꯤ ꯈꯪꯅ ꯆꯥꯟꯅꯕꯒ ꯂꯩꯔꯝꯃꯗꯤ ꯑꯁ ꯆ‌ꯣꯞꯅꯗꯅ ꯑꯃꯨꯛ ꯏꯀꯥꯏꯅꯅꯤ
ꯅꯠꯇꯦ ꯅꯠꯇꯦ ꯈꯪꯅ ꯆꯥꯟꯅꯕꯒ ꯑꯃꯠꯇ ꯂꯩꯕ ꯑꯉꯥꯡ ꯅꯠꯇꯦ ꯍꯧꯖꯤꯛꯁꯦ ꯃꯥꯁꯦ ꯌꯨꯝꯗ ꯑꯗꯨꯝ ꯂꯩꯕꯅꯦꯕꯀꯣ ꯑꯗꯨꯅꯅꯦ ꯑꯩꯈꯣꯏꯅ ꯍꯥꯏꯕ ꯑꯗꯨꯁꯨ ꯑꯗꯨꯝ ꯏꯟꯗꯣꯏꯕ ꯃꯔꯝꯒ ꯃ‌ꯣꯛꯈꯔꯖꯥꯅꯤ ꯈꯪꯕ꯭ꯔꯥ
ꯌꯥꯝꯅ ꯐꯒ꯭ꯔꯦ ꯑꯗꯨꯗ ꯑꯗꯨꯃꯥꯏꯅ ꯂꯩꯔꯝꯃꯗꯤ ꯑꯩꯗꯤ ꯑꯗꯨꯃꯥꯏꯅꯒ ꯈꯨꯗꯛꯇꯒ ꯐꯪꯅꯤꯒ ꯈꯪꯕꯗꯤꯌꯦ ꯏꯃ
ꯃꯊꯟꯇ ꯄꯣꯛꯏꯁꯤꯗ ꯑꯃꯨꯛꯁꯨ ꯈꯤꯇꯪ ꯑꯃꯨꯛ ꯀꯩꯅꯣ ꯇꯧꯔꯤ ꯈꯔ ꯑꯃꯨꯛ ꯄꯥꯈꯠꯅꯤꯉꯥꯏ ꯑꯣꯏꯅꯤ ꯃꯤ ꯃꯊꯟꯗ ꯄꯣꯛꯑꯦ ꯍꯥꯏꯔꯒ ꯑꯩꯈꯣꯏꯒꯤꯗꯨꯅ ꯈꯔ ꯉꯥꯎꯁꯟꯅꯕ ꯇꯥꯏꯞꯀ ꯑꯣꯏꯔꯦ ꯃꯤ ꯃꯃꯥ ꯃꯄꯥꯗꯤ ꯃꯇꯣꯝꯗ ꯄꯣꯛꯄꯅꯤꯅ ꯂꯨꯅ ꯆꯥꯟꯅꯩ ꯇꯧꯖꯔꯛꯑꯅꯤ ꯑꯩꯈꯣꯏ ꯑꯗꯨꯒ ꯑꯃꯨꯛ ꯃꯣꯠꯀ ꯆꯥꯟꯅꯗ꯭ꯔꯗꯤ ꯀꯃꯥꯏꯅ ꯇꯧꯕ
ꯀꯩꯁꯨꯝ ꯇꯧꯔꯦ ꯀꯩꯁꯨꯝ ꯇꯧꯔꯣꯏ ꯏꯕꯨꯡꯉꯣꯟꯗꯨꯁꯨ ꯊꯕꯛ ꯑꯃ ꯇꯧꯔꯦ ꯍꯥꯏꯗꯥꯏꯅꯦ
ꯑꯁ ꯇꯧꯔꯦ ꯇꯧꯔꯦ ꯑꯗꯨꯕꯨꯗꯤ ꯍꯟꯗꯛꯄꯨꯗꯤ ꯒ꯭ꯌꯥꯟ ꯈꯔ ꯈ ꯇꯥꯔꯦ ꯑꯗꯨꯑꯣꯏꯁꯨ ꯅꯨꯄꯥꯁꯤꯗꯤ ꯒ꯭ꯌꯥꯟ ꯇꯥꯔꯦꯅ ꯍꯦꯛ ꯂꯥꯏꯊꯣꯛꯄꯗꯤ ꯌꯥꯗꯦꯗꯣ
ꯀꯩꯁꯨꯝ ꯈꯜꯂꯨꯅꯨꯁꯦ ꯃꯁꯥꯒꯤ ꯊꯕꯛ ꯑꯃꯁꯨ ꯇꯧꯔꯨꯕꯨ ꯌꯥꯝ ꯆꯥꯟꯅꯔꯕꯅꯤ ꯇꯥꯟ ꯆꯥꯟꯅꯔꯗꯤꯅꯦ ꯑꯩꯈꯣꯏꯕꯥꯅꯁꯨ ꯑꯝꯨꯛꯇꯪ ꯎꯅꯔꯒ ꯍꯧꯖꯤꯛꯀꯤ ꯑꯩꯈꯣꯏꯒꯤ ꯏꯆꯦ ꯑꯁꯦ ꯁꯤꯗ ꯋꯥꯔꯤꯁꯦ ꯍꯥꯏꯐꯦꯠ ꯍꯧꯗꯣꯛꯑꯒꯦ
ꯑꯗꯨꯗꯤ ꯍꯧꯗꯣꯛꯑꯣ ꯑꯩꯁꯨ ꯑꯩꯈꯣꯏꯗꯤ ꯍꯥꯟꯅꯗꯒꯤ ꯌꯥ ꯂꯩꯔꯕꯅꯦꯕ ꯑꯗꯨ ꯑꯗꯨꯅ ꯅꯨꯄꯤꯗꯨꯒ ꯋꯥꯔꯤ ꯍꯥꯏꯐꯦꯠꯇ ꯍꯧꯗꯣꯛꯑꯣ ꯑꯗꯨꯒ ꯑꯩꯈꯣꯏꯅ ꯋꯥꯔꯤꯗꯣ ꯁꯥꯟꯅꯗ꯭ꯔꯤꯉꯩꯗ ꯃꯣꯏ ꯃꯁꯥ ꯃꯁꯥꯗ ꯋꯥꯔꯤꯗ ꯍꯧꯗꯣꯛꯄꯤꯔꯗꯤ ꯑꯩꯈꯣꯏꯅ ꯉꯥꯡꯅꯕ ꯉꯥꯡꯅꯗꯕ ꯃꯣꯏ ꯃꯁꯥ ꯃꯁꯥ ꯊꯦꯡꯅꯖꯔꯒ ꯉꯥꯡꯅꯖꯔꯁꯨ ꯌꯥꯏꯗꯅ
ꯍꯣꯏ ꯌꯥꯏꯌꯦ ꯑꯗꯨꯕꯨꯗꯤ ꯑꯗꯨ ꯍꯥꯏꯔꯒ ꯅꯅꯥꯎ ꯅꯨꯄꯥꯗꯨꯕꯨ ꯑꯩꯗꯤ ꯑꯉꯥꯡꯗ ꯑꯉꯥꯡ ꯑꯣꯏꯕꯣꯏ ꯅꯤꯡꯉꯤ ꯃꯥꯕꯨ ꯆꯍꯤꯗꯨꯕꯨ ꯌꯥꯝ ꯌꯥꯎ ꯑꯥ ꯌꯧ ꯂꯩꯃꯦꯃꯦ
ꯑꯁ ꯌꯥꯝꯃꯝꯅꯦ ꯌꯥꯝꯃꯝꯅꯦ ꯃꯁꯛꯇꯕꯨ ꯑꯉꯥꯡ ꯃꯥꯟꯕꯩ ꯋꯥꯅꯤ ꯆꯍꯤꯗꯗꯤ ꯑꯥꯠ ꯂꯤꯔꯕꯔꯕꯅꯦ
ꯑꯗꯨꯅꯤ ꯑꯁ ꯏꯃꯥ ꯏꯕꯃꯥ ꯑꯩꯈꯣꯏꯅꯤꯁꯤꯅ ꯍꯟꯅꯨꯁꯜꯂꯛꯑꯦꯅꯦ ꯇꯧꯔꯤꯁꯦ ꯑꯉꯥꯡꯁꯤꯡꯅ ꯁꯨꯝ ꯍꯅꯨꯁꯜꯂꯛ
ꯍꯧꯖꯤꯛꯀꯥꯟ ꯑꯉꯥꯡꯈꯩꯁꯤ ꯆꯥꯎꯕ ꯌꯥꯝ ꯊꯨꯈ꯭ꯔꯖꯥꯠꯅꯤꯗ
ꯑꯗꯨꯅꯤ ꯑꯁ ꯊꯕꯛꯀ ꯇꯧꯒ꯭ꯔꯦ ꯑꯩꯈꯣꯏꯅꯤ ꯄꯥꯟꯗ꯭ꯔꯤꯀꯥꯟꯗ ꯃꯣꯏꯅꯤ ꯍꯥꯟꯅ ꯄꯥꯟꯗꯣꯔꯤꯕ꯭ꯔꯥ ꯀꯩꯅꯣꯝ ꯇꯧꯔꯏ
ꯑꯁ ꯑꯩꯈꯣꯏꯗꯤ ꯄꯥꯜꯂꯔꯣꯏꯗ ꯑꯗꯨꯝ ꯂꯩꯔꯅꯤ ꯁꯨꯃꯥꯏꯅ ꯑꯗꯨꯝ ꯅꯪꯕꯨ ꯄꯥꯉꯛꯇꯣꯔꯤꯕ꯭ꯔꯣ ꯅꯪꯒꯤ ꯆꯍꯤꯗꯨꯒ
ꯍꯦ ꯑꯩꯗꯤ ꯄꯥꯟꯒꯦꯕꯨ ꯈꯜꯂꯤꯕꯅꯤ
ꯏꯁ ꯂꯩꯕꯨ ꯂꯩꯔꯕꯣ ꯅꯪꯕꯣ
ꯈꯪꯗꯦ ꯆꯍꯤꯕꯨꯗꯤ ꯅꯤꯐꯨ ꯀꯥꯎꯗꯣꯔꯦ
ꯑꯩꯈꯣꯏ ꯄꯥꯜꯂꯔꯣ ꯑꯩꯈꯣꯏ ꯁꯨꯃꯥꯏꯅ ꯑꯗꯨꯝ ꯂꯩꯔꯅꯤ
ꯍꯣꯅꯦ ꯅꯣꯏꯕꯨꯗꯤ ꯍꯅꯨꯕꯅꯤꯅ ꯐꯩꯌꯦ ꯑꯩꯈꯣꯏ ꯍꯅꯨꯕꯤꯁꯤꯗꯤꯅꯦꯑ ꯏꯕꯨꯡꯉꯣ ꯂꯨꯒ꯭ꯔꯖꯥꯠꯅꯤ
ꯎꯝ ꯌꯣꯛꯎ ꯌꯣꯛꯎ ꯑꯉꯥꯡ ꯑꯃ ꯌꯣꯛꯎ ꯀ꯭ꯂꯥꯁ ꯇꯦꯟꯗꯒꯤ ꯑꯉꯥꯡ ꯑꯃ ꯍꯦꯛ ꯈꯜꯂꯛꯎꯔ ꯏꯌꯥ ꯅꯨꯄꯥ ꯑꯃ ꯂꯩꯌꯦ
ꯑꯗꯨꯅ ꯐꯔꯗ꯭ꯔ
ꯐꯔꯅꯤ ꯃꯣꯏ ꯍꯧꯖꯤꯛꯀꯥꯟꯗꯤ ꯅꯤꯅꯦ ꯀꯣꯏꯕ ꯀꯥꯏꯅꯒ ꯌꯥꯝ ꯇꯧꯅꯕꯅꯤ
ꯎꯝ
ꯑꯗꯨꯅ ꯐꯔꯅꯤꯅ ꯌꯣꯛꯑꯒꯦꯔꯣ
ꯑꯁ ꯑꯗꯨ ꯌꯣꯛꯄꯅ ꯐꯠꯇꯣꯔꯤꯕ ꯖꯥꯠꯂꯣ ꯑꯩꯕꯨ ꯏꯆꯥꯒꯤ ꯇꯥꯏꯞꯇ
ꯐꯔꯅꯤ ꯐꯔꯅꯤ ꯅꯪꯒꯤ ꯑꯣꯏꯅꯗꯤ ꯑꯗꯨꯅ ꯐꯔꯅꯤ
ꯑꯗꯨ ꯍꯥꯏꯔꯒ ꯅꯪꯕꯨ ꯀꯃꯥꯏꯅ ꯇꯧꯗꯣꯏꯅꯣ ꯃꯤꯕꯨꯡꯉꯣ ꯅꯪꯕ
ꯀꯩꯅꯣ ꯑꯩꯒꯤꯗꯤ ꯏꯅꯥꯎꯄꯥꯗꯨꯝꯅ ꯃꯥꯒꯤ ꯅꯨꯄꯤꯗꯨꯃ ꯑꯩꯅ ꯊꯤꯕꯤꯔꯅꯤ ꯃꯥ ꯐꯪꯉꯗꯤ ꯑꯩꯈꯣꯏꯒꯤꯗꯤ ꯅꯨꯄꯥ ꯑꯩꯈꯣꯏ ꯑꯅꯤꯗꯨꯨꯝꯕ ꯅꯨꯄꯤ ꯑꯃ ꯑꯃ ꯌꯥꯎꯔꯗꯤ ꯌꯥꯔꯦ ꯀꯩꯅꯣ
ꯅꯠꯇꯦ ꯅꯪꯕꯨ ꯕꯤꯖꯤꯅꯦꯁꯁꯨ ꯆꯥꯎꯅ ꯇꯧꯔꯤ ꯑꯃ ꯀꯣꯛ ꯊꯤꯖꯤꯟꯕ ꯀꯩꯗꯧꯒꯦ ꯍꯥꯏꯕꯅꯤꯗ ꯅꯪꯕꯨ
ꯏ ꯌꯥꯔꯅꯤ ꯌꯥꯔꯅꯤ ꯑꯩ ꯅꯨꯄꯤꯒ ꯊꯤꯡꯉꯝꯃꯣꯏ ꯀꯅꯥꯅ ꯈꯪꯕ꯭ꯔꯣ ꯍꯧꯖꯤꯛꯀꯥꯟꯒꯤ ꯃꯇꯝꯁꯤꯗ ꯗ ꯑꯃꯨꯛ ꯅꯨꯄꯤꯒ ꯊꯤꯖꯤꯜꯂꯨꯔꯣ ꯅꯨꯄꯤ ꯊꯤꯕꯒꯤ ꯑꯃꯨꯛ ꯏꯔꯥꯡꯅ ꯉꯥꯎꯔꯤꯉꯩꯗ ꯁꯣꯝꯗ ꯕꯤꯖꯤꯅꯦꯁ ꯈꯔꯒ ꯑꯃꯨꯛ ꯐꯒꯠꯂꯛꯏ ꯃꯇꯥꯡꯁꯤꯗ ꯑꯁ ꯅꯥꯀꯟ ꯑꯃꯝꯗ ꯉꯥꯎꯈꯤꯗꯅ ꯑꯃꯨꯛ ꯃꯨꯠꯇꯅ ꯂꯣꯏꯔꯗꯤ ꯑꯩꯕꯨ
ꯅꯠꯇꯦ ꯅꯪꯕꯨ ꯅꯪꯅ ꯇꯥꯟꯁꯤꯜꯂꯤꯕ ꯄꯩꯁꯥ ꯃꯌꯥꯝ ꯅꯪꯒꯤ ꯕꯤꯖꯤꯅꯦꯁ ꯃꯌꯥꯝꯗꯨꯕꯨ ꯅꯪꯕꯨ ꯍꯌꯦꯡ ꯁꯤꯕꯗ ꯄꯨꯕ ꯌꯥꯗꯣꯔꯤꯕ꯭ꯔꯥ ꯍꯥꯏꯕꯅꯤꯗ ꯑꯩꯅ ꯍꯥꯏ ꯄꯤ ꯊꯤꯕ ꯑꯃꯁꯨ ꯅꯠꯇꯦ ꯅꯪ ꯇꯧꯔꯤꯕ ꯅꯪꯕꯨ ꯅꯅꯥꯎꯄꯥꯗꯨꯅ ꯌꯥꯔꯣꯏ ꯍꯥꯏꯅꯤ ꯅꯪꯕꯣ
ꯑꯩꯒꯤ ꯑꯩ ꯍꯌ‌ꯦꯡ ꯍꯟꯅꯨꯔꯀꯥꯟ ꯆꯍꯤ ꯌꯥꯡꯈꯩꯒ ꯁꯨꯔꯛꯄꯗꯨꯗ ꯑꯉꯥꯡ ꯑꯃꯀꯣꯛ ꯌ‌ꯣꯛꯁꯜꯂꯅꯤ ꯑꯗꯨꯛ ꯂꯥꯏꯕꯗꯨꯕꯨ ꯀꯩꯅꯣ
ꯅꯪꯒꯤꯗꯤ ꯌꯥꯝ ꯂꯥꯏꯅ ꯂꯥꯏꯅ ꯍꯥꯏꯔꯤꯕ
ꯂꯥꯏꯕꯕꯨ ꯀꯩꯅꯣ ꯍꯧꯖꯤꯛꯀꯤ ꯃꯇꯝꯗꯕꯨ ꯀꯔꯤ ꯂꯨꯔꯤꯒꯦ ꯁꯦ ꯆꯍꯤ ꯌꯥꯡꯈꯩ ꯁꯨꯔꯛꯄ ꯅꯤꯝꯐꯨ ꯃꯉꯥ ꯁꯨꯔꯛꯄ ꯑꯖꯥꯏꯗꯨꯗ ꯑꯉꯥꯡ ꯆꯍꯤ ꯃꯉꯥ ꯇꯔꯨꯛ ꯁꯨꯕ ꯑꯃ ꯌꯣꯛꯁꯟꯅꯤ ꯏꯅꯥꯎꯄꯥꯍꯩꯁꯨ ꯂꯩꯔꯤꯕꯔꯤꯅꯤꯅ ꯃꯣꯏꯒꯤꯁꯨ ꯄꯩꯁꯥ ꯈꯔ ꯍꯦꯛ ꯊꯝꯕꯤꯔꯝꯅꯤ ꯑꯩ ꯁꯤ ꯀꯥꯟꯗꯗꯤ ꯄꯨ ꯌꯥꯔꯣꯏꯗꯣ
ꯑꯗꯨ ꯍꯥꯏꯔꯒ ꯅꯥꯎꯕꯤꯗꯨꯕꯨ ꯀꯃꯥꯏꯅ ꯇꯧꯔꯤꯒꯦ
ꯑꯁ ꯃꯥꯁꯨ ꯃꯥꯈꯤꯃꯟ ꯃꯗꯨꯁꯨ ꯑꯗꯨꯝ ꯑꯔꯤꯕ ꯑꯣꯟꯗꯣꯔꯔꯕ ꯀꯩꯅꯣꯝ ꯇꯧꯔꯕꯅꯤ
ꯄ꯭ꯔꯇꯤꯚꯥꯗꯨꯗꯤ ꯐꯥꯒꯤ ꯐꯥꯒꯤꯗꯒꯤ ꯕꯦꯡ ꯃꯦꯅꯦꯖꯔ ꯑꯃꯗ ꯃꯌꯨꯝ ꯄꯥꯟꯈ꯭ꯔꯦꯗꯅ
ꯑꯁ ꯃꯥꯗꯤ ꯃꯆꯥꯕꯨ ꯂꯩꯗꯣꯔꯕꯅꯤ ꯃꯤ ꯊꯥ ꯐꯥꯔꯛꯑꯦ ꯍꯥꯏꯕꯅꯤ
ꯅꯠꯇꯦꯗ ꯅꯥꯎꯕꯤꯗꯨꯅ ꯃꯔꯨꯃ ꯃꯁꯛꯅ ꯐꯖꯩꯕ ꯍꯧꯖꯤꯛꯄꯨ ꯃꯥꯕꯨ ꯅꯨꯄꯤ ꯑꯝꯇꯕ ꯅꯨꯄꯥꯒ ꯑꯝꯇ ꯐꯪꯗ꯭ꯔꯕꯖꯥꯠ ꯖꯥꯠꯂꯕ
ꯑꯣ ꯅꯨꯄꯥꯅꯕꯨꯗꯤ ꯍꯥꯏꯌꯦ ꯃꯥ ꯄꯥꯝꯗ꯭ꯔꯤꯌꯦ ꯃꯗꯨꯁꯨꯅꯦ ꯀꯅꯥ ꯈꯪꯖ ꯂꯥꯛꯆꯕꯔꯣꯗ ꯀꯅꯥꯅ ꯀꯣꯏꯅꯔꯒ ꯑꯃꯨꯛ
ꯃꯥꯅꯦ ꯃꯥꯅꯤꯀꯣ ꯍꯌꯦꯡꯋꯥꯏꯅꯦ ꯈꯜꯂ ꯈꯜꯂꯒ ꯀꯣꯛꯇꯥꯡꯕ ꯐꯪꯉꯦꯅ ꯁꯣꯏꯗ꯭ꯔꯕꯅꯤ
ꯈꯪꯖꯗ꯭ꯔꯦ ꯈꯪꯖꯗ꯭ꯔꯦ ꯃꯣꯏ ꯊꯣꯛꯄ ꯑꯩꯈꯣꯏꯒꯤꯗꯤꯅꯦ ꯑꯩꯒꯤ ꯏꯅꯥꯎꯄꯥꯗꯨꯃ ꯅꯨꯄꯤ ꯐꯪꯍꯧꯔꯕ ꯑꯩꯒꯤ ꯑꯩ ꯏꯁꯥꯒꯤ ꯕꯨꯗꯤ ꯑꯩꯅ ꯍꯥꯏꯗꯨꯏꯅꯤ ꯅꯤꯝꯐꯨ ꯃꯉꯥ ꯁꯨꯔꯛꯄꯗ ꯑꯗꯨꯝ ꯌꯣꯛꯑꯗꯕꯅꯤ
ꯅꯪꯁꯨꯅꯦ ꯍꯥꯏꯌꯤꯁꯦ ꯊꯥꯖꯗꯅꯅꯦ ꯌꯥꯆꯧꯕꯤ ꯑꯃ ꯍꯦꯛ ꯊꯨꯡꯖꯖꯅꯤ
ꯏꯁ ꯊꯨꯡꯉꯔꯣꯏ ꯊꯨꯡꯉꯔꯣꯏ ꯅꯪꯗꯕꯨ ꯅꯁꯥꯅ ꯆꯦꯛꯁꯟꯖꯧ ꯅꯪ ꯀ꯭ꯂꯥꯁ ꯇꯦꯟꯒꯤꯗꯣ ꯀ꯭ꯂꯥꯁ ꯇꯦꯟꯒꯤꯗꯣ ꯑꯗꯨꯝ ꯑꯩꯈꯣꯏ ꯏꯌꯥ ꯅꯨꯄꯥ ꯑꯃ ꯂꯩ ꯍꯥꯏꯕ ꯌꯣꯛꯑꯒꯦ ꯍꯥꯏꯕ꯭ꯔꯥ ꯈꯜꯂꯨ ꯅꯠꯇ꯭ꯔꯒ ꯅꯁꯥꯅ ꯊꯤꯖꯔꯨꯒꯗꯣꯔꯤꯕ꯭ꯔꯥ
ꯑꯩꯕꯨꯗꯤ ꯏꯅꯥꯎꯅꯨꯄꯥ ꯂꯩꯔꯤ ꯏꯅꯥꯎꯄꯥꯒꯤ ꯃꯆꯥ ꯂꯩꯔꯤ ꯀꯩꯁꯨ ꯀꯥꯏꯗꯦꯅꯦ ꯅꯪꯒꯤꯅꯤꯃꯤ ꯑꯩꯅ ꯃꯁ
ꯃꯥ ꯑꯩꯒꯤꯁꯨ ꯏꯅꯥꯎꯄꯥ ꯂꯩꯔꯤꯁꯤꯗꯤ ꯁꯦ ꯍꯧꯖꯤꯛ ꯑꯩꯅ ꯅꯨꯄꯤ ꯑꯃ ꯊꯤꯕꯤꯔꯅꯤ ꯃꯥ ꯅꯨꯄꯤꯗꯣ ꯐꯪꯉꯗꯤ ꯃꯆꯥ ꯃꯁꯨꯗꯣ ꯂꯩꯔꯅꯤ ꯃꯥꯏ ꯃꯆꯥ ꯃꯁꯨꯗꯣ ꯂꯩꯔꯗꯤ ꯑꯩꯒꯤ ꯕꯤꯖꯤꯅꯦꯁꯇꯨꯁꯨ ꯃꯥꯏ ꯃꯆ ꯃꯆꯥꯃꯁꯨꯗꯨꯅ ꯃꯥꯅ ꯑꯃꯨꯛ ꯄꯨꯍꯧꯗ꯭ꯔꯒꯁꯨ ꯅꯠꯇ꯭ꯔꯥ
ꯅꯪꯕꯨ ꯍꯌꯦꯡꯋꯥꯏ ꯍꯟꯅꯨꯔꯒ ꯍꯟꯅꯨꯔꯒ ꯀꯅꯥꯟ ꯅꯅꯣꯕ ꯌꯦꯡꯗꯣꯏꯁꯦ ꯏꯁꯥꯒꯤ ꯍꯥꯏꯕꯁꯤꯒꯅꯦ ꯃꯤꯒꯤ ꯍꯥꯏꯕꯁꯤꯒ ꯃꯥꯟꯅꯗꯕꯅꯤꯃꯤ ꯅꯪꯕꯣ
ꯌꯥꯔꯦꯁꯦ ꯌꯥꯔꯦꯁꯦ ꯑꯗꯨꯒꯤ ꯃꯇꯥꯡꯗ ꯌꯥꯝ ꯈꯟꯅꯒꯨꯝ ꯁꯤꯖꯦ ꯃꯣꯏ ꯅꯨꯄꯤꯗꯣ ꯃꯥꯏ ꯅꯨꯄꯤꯗꯣ ꯑꯝꯇ ꯍꯥꯟꯅ ꯊꯤꯒꯔ ꯂꯣꯏꯔꯦꯁꯦ ꯑꯩꯒꯤꯕꯨ
ꯍꯣ ꯑꯗꯨꯕꯨꯗꯤ ꯌꯥꯔꯦꯅ ꯂꯧꯔꯣ ꯏꯆꯦꯗꯨ ꯗꯨꯅ ꯍꯦꯛ ꯍꯥꯏꯒꯤꯕꯗꯅꯦ ꯑꯗꯨꯝ ꯏꯅꯥ ꯑꯈꯣꯏ ꯏꯅꯥꯎꯅꯨꯄꯤꯗꯨ ꯁꯨꯃꯥꯏꯅ ꯍꯥꯏꯔꯛꯏ ꯈꯣꯠꯂꯛꯏ ꯍꯥꯏꯕꯗ ꯏꯆꯦꯗꯨꯅ ꯍꯔꯥꯎꯔꯗꯕꯅꯤ
ꯑꯗꯨꯕꯨ ꯌꯥꯔꯗꯤ ꯌꯥꯔꯦ ꯀꯩꯗꯧꯔꯒꯦ ꯑꯩꯒꯤꯕꯨ ꯀꯔꯤꯒꯤ ꯀꯔꯤꯅꯣ ꯑꯩꯕꯨ ꯀꯔꯤꯅꯣ ꯍꯌꯦꯡ ꯍꯡꯆꯤꯠ ꯑꯥ ꯍꯦꯛ ꯄꯩꯁꯥ ꯑ ꯕꯤꯖꯤꯅꯦꯁ ꯌꯥꯎꯔꯛꯄꯗ ꯅꯣꯡꯃꯩꯅ ꯊꯥꯡ ꯀꯥꯞꯄꯒ ꯁꯤꯔꯦꯅ ꯍꯥꯏꯔꯣ ꯂꯣꯏꯔꯦ ꯀꯩꯗꯧꯔꯒꯦ
ꯑꯗꯨ ꯍꯥꯏꯔꯒꯅꯦ ꯌꯥꯕꯨ ꯌꯥꯅꯔꯗꯤꯅꯦ ꯂꯨꯍꯣꯡꯕꯁꯤꯗꯤ ꯄꯤꯛꯄ ꯌꯥꯔꯣꯏꯗꯣꯔꯤ ꯀꯣ
ꯑꯁ ꯄꯤꯛꯍꯜꯂꯣꯏ ꯄꯤꯛꯍꯜꯂꯣꯏ ꯀꯩꯒꯤ ꯄꯤꯛꯍꯜꯂꯣꯏꯗꯣꯏꯅꯣ ꯃꯤ ꯑꯩꯈꯣꯏꯒꯤ ꯁꯥꯒꯩꯗ ꯂꯥꯛꯏꯕꯅꯤ ꯑꯈꯣꯏꯒꯤ ꯁꯥꯒꯩ
ꯑꯗ ꯑꯗꯨ ꯍꯥꯏꯔꯒ ꯑꯩꯁꯦ ꯅꯉꯣꯟꯗꯒꯤ ꯐꯤ ꯈꯔꯁꯨ ꯂꯧꯅꯤꯡꯕꯅꯤꯅꯦ
ꯑꯥ ꯀꯔꯤ ꯐꯤꯅꯣꯁꯦ ꯍꯦꯛꯇ ꯍꯥꯏꯗꯔꯛꯎꯁꯦ ꯅꯪꯒꯤ ꯐꯤꯕꯨ ꯀꯔꯤꯅꯣ ꯑꯩꯅ ꯍꯦꯛ ꯇꯣꯛ ꯇꯣꯛ ꯍꯦꯛ ꯄꯤꯊꯣꯛꯅꯤꯗꯅ
ꯅꯪꯒꯤ ꯁꯒꯣꯜꯕꯟꯗ ꯂꯩꯕ ꯅꯪꯒꯤ ꯁꯣꯔꯨꯝꯗꯣ ꯑꯥ ꯑꯗꯨꯗ ꯑꯩꯁꯦ ꯅꯍꯥꯟ ꯆꯪꯉꯨꯏꯑꯕ ꯑꯗꯨꯗꯅꯦ ꯅꯨꯃꯤꯠ ꯇꯨꯗꯗꯤ ꯑꯩꯁꯦ ꯂꯧꯕꯗꯤ ꯐꯔꯛ ꯇꯥꯔꯗꯕ ꯑꯗꯅꯦ ꯔꯥꯅꯤ ꯐꯤ ꯏꯁꯇꯣꯟꯋꯥꯛ ꯐꯖꯕꯝꯃ ꯍꯦꯛ ꯂꯩꯍꯧꯋꯤ ꯑꯉꯧꯕꯗ
ꯑꯉꯧꯕꯗ
ꯍꯣꯏ ꯍꯣꯏ
ꯑꯣ ꯑꯗꯨ ꯂꯩ ꯂꯩ ꯑꯥ ꯀꯌꯥꯃꯨꯛꯀ ꯂꯩꯍꯧꯔꯤꯒꯦ
ꯄꯤꯁ ꯃꯉꯥꯗ ꯀꯩꯅꯣ ꯂꯩꯍꯧꯔꯤ ꯍꯟꯗꯛꯀꯤ ꯑꯅꯧꯕꯗꯨꯗꯦꯕ ꯗꯤꯖꯥꯏꯟ ꯑꯅꯧꯕꯗꯨꯒꯤ ꯃꯤꯅ ꯌꯥꯝ ꯂꯧꯅꯕ ꯑꯩꯁꯦ ꯅꯍꯥꯟ ꯂꯧꯒꯤꯗꯧꯖꯤ ꯖꯦ ꯑꯩꯖꯦ ꯄꯩꯁꯥ ꯈꯤꯇꯪ ꯀꯧꯔꯕ ꯑꯗꯨꯏ ꯅꯨꯃꯤꯠꯁꯤꯗ
ꯑꯅꯧꯕ ꯑꯣꯏꯔꯝꯃꯗꯤ ꯀꯩꯅꯣꯖꯨ ꯑꯁꯤꯠꯄꯨ ꯁꯤꯠꯂꯝꯃꯅꯤꯅꯦ ꯑꯁ ꯅꯪꯅꯕꯨ ꯄꯥꯝꯃꯗꯤ ꯍꯦꯛꯇ ꯍꯥꯏꯌꯨꯁꯦ ꯑꯃꯃꯨꯛ ꯍꯦꯛ ꯀꯣꯛ ꯁꯥꯍꯟꯅꯤꯗꯅ
ꯍꯣꯏꯁꯦ ꯍꯧꯖꯤꯛꯀꯥꯟꯗꯤ ꯏꯁꯇꯣꯟꯋꯥꯛ ꯇꯧꯕꯁꯦ ꯌꯥꯝ ꯏꯟꯅꯩꯗꯅ
ꯏꯅꯩ ꯏꯅꯩ ꯍꯧꯖꯤꯛꯀꯥꯟꯒꯤ ꯆꯠꯅꯕꯤꯅꯤ ꯑꯗꯨꯅꯕꯨ ꯑꯩꯁꯨ ꯂꯧꯊꯔꯤꯕꯅꯤ ꯃꯊꯪ ꯃꯊꯪ ꯂꯧꯊꯔꯤꯕꯅꯤ ꯁꯦ
ꯑꯗꯣ ꯅꯪꯒꯤ ꯗꯨꯀꯥꯟꯗꯨꯕꯨ ꯀꯩꯅꯣ ꯇꯧꯍꯧꯋꯤꯅꯦ ꯕ꯭ꯂꯥꯎꯁ ꯁꯦ ꯈꯤꯇꯪ ꯋꯥꯠ ꯆꯄ ꯃꯥꯑꯦ ꯕ꯭ꯂꯥꯎꯁ ꯈꯔ ꯇꯧꯐꯝꯗꯣ ꯈꯔ ꯇꯧꯒꯅꯦ ꯅꯪꯕꯨ ꯈꯔ ꯐꯕ ꯈꯜꯂ ꯈꯜꯂ ꯊꯝꯃꯨꯅꯦ
ꯑꯣ ꯕ꯭ꯂꯥꯎꯁꯁꯦ ꯐꯖꯕ ꯈꯟꯒꯗꯧꯁꯦ ꯍꯧꯖꯤꯛꯀꯥꯟꯁꯦ ꯑꯉꯥꯡꯈꯩꯁꯤꯅꯅꯦꯀꯣ ꯊꯕꯛꯁꯦ ꯒꯔꯃꯦꯟꯁꯤ ꯐ ꯐꯪꯅꯗ꯭ꯔꯕꯅꯤꯅꯅꯦ ꯃꯁꯥ ꯃꯁꯥꯒꯤ ꯃꯦꯆꯤꯟ ꯑꯃ ꯇꯧꯔꯒ ꯕ꯭ꯂꯥꯎꯁ ꯇꯨꯔꯤꯕꯅꯤꯅꯅꯦ ꯇꯨꯗꯅꯅꯦ ꯃꯣꯏ ꯂꯩꯀꯥꯏ ꯂꯩꯀꯥꯏꯒꯤ ꯄꯪ ꯌꯣꯟꯗ ꯌꯣꯟꯅꯦ ꯑꯗꯨꯅꯅꯦ ꯕ꯭ꯂꯥꯎꯁꯦ ꯀꯩꯁꯁꯨ ꯌꯥꯝ ꯁꯤꯠꯇꯕ
ꯑꯗꯨ ꯁꯤꯠꯇꯕ ꯍꯥꯏꯁꯦ ꯑꯗꯨ ꯅꯪꯅ ꯀꯣꯛ ꯁꯥꯟꯅꯣꯛꯑꯣꯕ ꯑꯗꯨꯃꯥꯏꯅ ꯇꯨꯅꯔꯤꯕ ꯑꯉꯥꯡꯈꯩꯗꯣ ꯅꯪꯅ ꯀꯧꯁꯤꯜꯂꯣ ꯂꯧꯁꯤꯜꯂꯣ ꯅꯪꯒꯤ ꯑꯣꯏꯅ ꯇꯨꯍꯜꯂꯣ ꯑꯗꯨꯒ ꯅꯪꯅ ꯊꯥꯒꯤ ꯄꯩꯁꯥꯗꯣ ꯄꯤꯔꯒ
ꯅꯪꯕꯨ ꯑꯗꯨꯃꯥꯏꯅ ꯇꯧꯕꯁꯦ ꯍꯦꯛꯇ ꯌꯥꯗ ꯇꯧꯔꯤꯅꯤꯅꯦ ꯑꯩꯅ ꯑꯗꯨꯃꯥꯏꯅ ꯀꯧꯁꯤꯜꯂꯨꯔꯅꯤ ꯑꯩꯅ ꯇꯨꯈꯩ ꯇꯨꯍꯜꯂꯨꯔꯒ ꯑꯃꯨꯛ ꯁꯦ ꯈꯜꯂꯣ ꯃꯣꯏꯅ ꯇꯨꯔꯛꯏꯕ ꯄꯣꯠꯇꯣ ꯃꯤꯅ ꯄꯥꯝꯅꯗ꯭ꯔꯦ ꯑꯗꯨꯗꯤ ꯑꯩꯉꯣꯟꯗ ꯑꯗꯨꯝ ꯇꯨꯡꯉꯒ ꯂꯩꯗꯣꯔꯤꯕꯅꯤꯗꯣ
ꯍꯩꯃ ꯑꯗꯨꯗꯤ ꯁꯨꯃꯥꯏꯅ ꯇꯧꯔꯣꯕ ꯅꯪꯅ ꯌꯥꯝ ꯂꯥꯏꯒꯗꯕ ꯑꯃ ꯃꯈ ꯈꯨꯠ ꯃꯁꯥꯗꯤ ꯂꯣꯏꯅ ꯍꯩꯔꯗꯕꯅꯤꯗꯅ ꯃꯣꯏꯁꯦ ꯅꯪꯁꯨ ꯃꯄꯥꯟ ꯊꯣꯛꯏꯅꯤ ꯅꯁꯥ ꯐꯦꯁꯟ ꯗꯤꯖꯥꯏꯅꯤꯡ ꯂꯣꯏꯔꯕꯅꯤ ꯅꯪꯅ ꯗꯤꯖꯥꯏꯟ ꯑꯅꯧ ꯑꯅꯧꯕꯁꯦ ꯃꯣꯏꯗ ꯍꯥꯏꯔꯣ ꯃꯣꯏꯗ ꯇꯨꯍꯜꯂꯣ ꯑꯗꯨꯒꯅꯦ ꯆꯠꯄꯨ ꯆꯠꯂꯗꯤꯅꯦ ꯃꯊꯪ ꯃꯊꯪ ꯃꯊꯪ ꯃꯊꯪ ꯑꯗꯨꯝ ꯇꯨꯍꯟꯕ ꯌꯥꯔꯦ
ꯍꯣꯏꯅꯦ ꯅꯪꯅ ꯍꯥꯏꯗꯨꯁꯨ ꯌꯥꯏꯅꯤ ꯑꯗꯨꯗ ꯑꯆꯧꯕ ꯀꯩꯅꯣ ꯁꯦ ꯋꯥꯒꯗꯣꯔꯤꯁꯦ ꯑꯩꯅ ꯗꯤꯖꯥꯏꯟ ꯇꯧꯕꯁꯤꯅꯦꯕ ꯁꯦ ꯑꯩꯅ ꯁꯣꯝ ꯅꯥꯀꯟꯗ ꯐꯤ ꯒꯤ ꯗꯤꯖꯥꯏꯟ ꯑꯃꯨꯛ ꯁꯥ ꯂꯩ ꯑꯗꯒꯤ ꯐꯤꯒꯤꯗ ꯅꯠꯇꯅ ꯁꯤꯦ ꯁꯤꯁꯦ ꯁꯣꯝ ꯅꯥꯀꯟꯗ ꯄꯣꯠꯂꯣꯏꯒꯤꯅꯦꯅ ꯑꯩꯅ ꯑꯅꯧꯕ ꯑꯝꯨ ꯍꯥꯞꯆꯜꯂꯨꯔꯦ ꯑꯗ ꯍꯧꯖꯤꯛꯀꯥꯟꯁꯤ
ꯀꯩꯅꯣ ꯇꯧꯕꯗꯤ ꯗꯤꯖꯥꯏꯅꯔ ꯗꯤꯖꯥꯏꯅꯔ ꯑꯃꯅꯤ ꯊꯝꯕꯗꯤ ꯀꯩ ꯀꯥꯏꯒꯦ
ꯑꯁ ꯗꯤꯖꯥꯏꯅꯔ ꯊꯝꯕꯗꯨꯁꯨꯅꯦ ꯑꯩꯈꯣꯏ ꯃꯅꯤꯄꯨꯔꯒꯤ ꯍꯧꯖꯤꯛ ꯗꯤꯖꯥꯏꯅꯔꯅꯦꯅ ꯇꯧꯔꯤꯁꯤꯅꯅꯦ ꯑꯩꯁꯦ ꯃꯅꯤꯄꯨꯔ ꯃꯆꯥꯗꯤ ꯑꯃꯨꯛꯁꯦ ꯊꯝꯅꯤꯡꯗꯕ ꯀꯩꯒꯤꯅꯣ ꯍꯥꯏꯔ ꯀꯥꯟꯗ ꯃꯅꯤꯄꯨꯔꯤ ꯃꯆꯥꯅꯤ ꯗꯤꯖꯥꯏꯅꯤꯡꯅꯤ ꯇꯧꯔꯒꯅꯦ ꯂꯩ ꯁꯥꯠꯍꯜꯂꯛꯎꯀꯣ ꯈꯣꯠꯍꯜꯂꯛꯎꯀꯣ ꯍꯥꯏꯔꯒꯅꯦ ꯂꯩꯅꯦꯅ ꯑꯉꯥꯡꯆꯥ ꯉꯁꯥꯒꯤ ꯗ꯭ꯔꯣꯌꯤꯡ ꯌꯦꯛꯄ ꯑꯗꯨꯃꯥꯏꯅ ꯍꯦꯛ ꯁꯥꯔꯛꯀꯅꯤꯗꯣ
ꯎꯝ
ꯑꯗꯒꯤ ꯃꯣꯏꯅ ꯌꯦꯛꯊꯣꯔꯛꯄ ꯍꯥꯏꯕꯁꯤꯃꯅꯅꯦ ꯑꯃꯨꯛꯅꯦ ꯐꯤ ꯂꯣꯟꯕ ꯃꯇꯝꯗꯗꯤ ꯍꯦꯛ ꯅꯨꯡꯉꯥꯏꯇꯦꯗꯣ ꯑꯗꯨꯅ ꯃꯄꯥꯟ ꯂꯝꯗꯒꯤ ꯃꯄꯥꯟ ꯂꯝꯗꯒꯤ ꯍꯥꯏꯕꯗꯤ ꯑꯩꯈꯣꯏꯒꯤ ꯏꯟꯗꯤꯌꯥꯗꯒꯤ ꯑꯣꯏꯖꯔꯒꯁꯨ ꯃꯅꯤꯄꯨꯔꯗꯒꯤ ꯃꯄꯥꯟꯗꯒꯤ ꯑꯣꯏꯅ ꯀꯧꯅꯤꯡꯕ ꯑꯩꯈꯣꯏ ꯃꯅꯤ ꯃꯄꯨꯔꯒꯤ ꯌꯦꯛꯏꯕꯅꯦꯅ ꯇꯧꯔꯤꯁꯦ ꯑꯁ ꯑꯩ ꯌꯥꯝ ꯄꯥꯝꯗꯕ ꯑꯣꯏ
ꯅꯪꯒꯤ ꯗꯤꯄꯥꯔꯠꯃꯦꯟꯇꯦꯜ ꯏꯁꯇꯣꯔꯗꯨꯗꯤ ꯀꯃꯥꯏ ꯀꯃꯥꯏꯅ ꯇꯧꯔꯤꯒꯦ ꯍꯧꯖꯤꯛ ꯑꯁꯤ ꯀꯩꯅꯣꯗ ꯂꯩꯔ ꯀꯨꯜꯒꯤꯗꯣ
ꯗꯤꯄꯥꯔꯠꯃꯦꯟꯇꯦꯜ ꯁ꯭ꯇꯣꯔꯗꯁꯨ ꯆꯠꯂꯤꯕ ꯑꯗꯨꯅꯤ ꯑꯗꯨꯗꯤ ꯑꯩꯕꯨ ꯆꯪꯅ ꯑꯩꯎꯕ ꯌꯥꯎꯗ꯭ꯔꯁꯨ ꯌꯥꯔꯦꯗ ꯊꯥꯔ ꯊꯥꯒꯤ ꯑꯗꯨꯝ ꯀꯥꯈꯠꯂꯛꯦ ꯃꯣꯏꯅ ꯑꯗꯨꯝ ꯁꯦꯟꯅꯖꯔꯦ ꯃꯦꯅꯦꯖꯔꯗꯨ ꯌꯥꯝ ꯐꯩꯌꯦ ꯑꯗꯨꯒꯤꯗꯤ
ꯑꯗꯨꯒꯤ ꯍꯥꯏꯔꯒ ꯅꯅꯥꯎꯄꯥꯗ ꯍꯦꯛ ꯁꯦꯊꯍꯜꯂꯨ ꯑꯗꯨꯅ
ꯑꯁ ꯏꯕꯦꯝꯃꯥ ꯃꯉꯣꯟꯗꯒ ꯍꯥꯏꯔ ꯌꯥꯕꯅ ꯁꯥꯟꯇꯦ ꯃꯣꯏꯗꯤꯅꯦ ꯑꯁ ꯑꯥꯔꯃꯤꯒꯤ ꯑꯗꯨꯒꯤ ꯃꯤꯅꯤ ꯑꯙꯥꯒꯤ ꯃꯤꯅꯤꯅꯅꯦ ꯑꯩꯈꯣꯏꯅ ꯉꯥꯡꯉꯨꯕ ꯌꯥꯕꯖꯥꯠ ꯅꯠꯇꯦ ꯏꯕꯦꯝꯃ ꯈꯤꯇꯪ ꯉꯥꯡꯉꯨꯕꯒꯅꯦ ꯊꯨꯒꯥꯏꯔꯒꯦ ꯌꯥꯡꯈꯥꯏꯔꯒꯦ ꯑꯗꯨꯅꯅꯤ ꯑꯩꯅ ꯉꯁꯥꯏꯁꯨ ꯍꯥꯏꯔꯤꯗꯣ ꯅꯨꯄꯤꯗꯣ ꯃꯇꯣꯝꯗ ꯄꯣꯛꯆꯕ ꯒ ꯑꯣꯏꯔꯗꯤ ꯑꯃꯨꯛ ꯅꯨꯄꯥꯒ ꯑꯣꯏꯔꯦ ꯀꯃꯥꯏꯅ ꯈꯅꯖꯅꯒ ꯇꯧꯔꯛꯑꯗꯤ ꯅꯨꯡꯉꯥꯏꯅꯒꯗ꯭ꯔꯥꯅ ꯑꯃꯨꯛ ꯍꯦ ꯄꯥꯠ ꯆꯔꯤꯔꯤꯕꯕꯥ ꯑꯩꯅ
ꯍꯣ ꯀꯩꯁꯨꯝ ꯇꯧꯔꯦ ꯀꯩꯁꯨꯝ ꯇꯧꯔꯦ ꯏꯆꯦ ꯑꯗꯣ ꯏꯆꯦ ꯑꯩꯁꯦ ꯊꯕꯛ ꯑꯃ ꯆꯠꯊꯣꯛꯀꯗꯕꯅꯦꯕꯀꯣ ꯋꯥꯔꯤꯁꯨ ꯌꯥꯝ ꯅꯨꯡꯉꯥꯏꯔꯦ ꯑꯩꯗꯣ ꯍꯣꯔꯦꯟ ꯅꯨꯡꯗꯥꯡ ꯑꯃꯨꯛ ꯑꯩꯈꯣꯏ ꯏꯆꯦꯗꯨꯗ ꯍꯪꯉꯒꯅꯦ ꯍꯥꯏꯐꯦꯠ ꯀꯣꯜ ꯑꯃꯨꯛ ꯇꯧꯖꯔꯛꯑꯒꯦ ꯑꯗꯨꯒ ꯑꯩꯒꯤ ꯐꯤꯗꯨꯗꯤ ꯁꯣꯏꯕ ꯌꯥꯔꯣꯏꯀꯣ
ꯑꯁ ꯁꯣꯏꯍꯜꯂꯣꯏ ꯁꯣꯏꯍꯜꯂꯣꯏꯁꯦ ꯀꯩꯗꯧꯕꯒꯤ ꯁꯣꯏꯗꯣꯏꯅꯣ ꯅꯪꯒꯤꯕꯨ ꯑꯩꯅ ꯍꯦꯛ ꯁꯥꯍꯟꯗꯣꯔꯤꯕꯅꯤ ꯂꯩꯔꯝꯗ꯭ꯔꯒꯁꯨ ꯁꯨꯅꯦ ꯑꯉꯧꯕꯗ ꯅꯠꯇꯦ ꯃꯆꯨ ꯃꯆꯨ ꯍꯦꯛꯇ ꯄꯤꯊꯣꯛꯇꯣꯔꯤꯕꯅꯤ
ꯍꯣꯏ ꯍꯣꯏ ꯍꯣꯏ ꯊꯝꯃꯒꯦ ꯊꯝꯃꯒꯦ ꯑꯗꯨꯗꯤ
ꯑ ꯍꯣꯏ ꯊꯝꯃꯦꯀꯣ
ꯏ